ꯎꯝ
ꯆꯥꯛ ꯆꯥꯛ ꯀ ꯔꯣꯁꯦ ꯑꯨꯡꯃꯨꯡꯉꯥ ꯏꯕꯅꯦ
ꯎꯝ ꯎꯝ ꯂꯥꯛꯀꯦ ꯇꯧꯔꯦ ꯀꯔꯤꯔꯥ ꯑꯩꯒꯤ ꯇꯤꯠꯁꯦ ꯑꯅꯥꯎꯕ ꯍꯧꯒꯦ ꯇꯧꯕ꯭ꯔꯥ ꯈꯪꯉꯤ ꯃꯤꯡꯒꯣꯗꯣ ꯌꯥꯝ ꯆꯥꯅꯤꯡꯈ꯭ꯔꯦ ꯑꯩꯗꯤ
ꯍꯈꯣꯏ ꯁꯨꯅꯤꯗ
ꯄꯨꯡ ꯀꯌꯥꯗ ꯆꯠꯇꯣꯏꯅꯣ
ꯈꯪꯅꯦꯦ ꯊꯣꯡꯒꯡꯂꯣꯡꯕꯨꯗꯤ ꯉꯔꯥꯡ ꯍꯥꯏꯔꯒ ꯍꯣꯏ ꯍꯥꯏꯌꯦꯦ
ꯑꯣ ꯍ
ꯉꯔꯥꯡꯗ ꯍꯥꯏꯔꯤꯕ ꯇꯥꯡꯅ
ꯎꯝ ꯆꯥꯛ ꯆꯥꯕ ꯂꯣꯏꯔꯒ ꯑꯩ ꯑꯩꯗꯤ ꯉꯁꯤ ꯆꯥꯛ ꯆꯥꯗꯕꯤꯗ ꯃꯦꯡꯒꯧꯗ ꯆꯥꯔ ꯏꯔꯥꯅꯅ ꯈꯟꯕꯅꯦ ꯑꯗꯣ ꯆꯥꯛ ꯆꯥꯗꯕꯤꯗ ꯆꯞ ꯆꯥꯗ꯭ꯔꯒ ꯑꯃꯨꯛ ꯆꯥꯔꯗꯤ ꯀꯣꯛꯛ ꯌꯥꯒꯗ꯭ꯔꯅ ꯈꯟꯕ ꯍꯤꯗꯥꯛ ꯆꯥꯈꯤꯒꯦ ꯖꯦꯡꯗꯨꯣ ꯑꯩꯒꯤ ꯏꯟꯁꯥꯡꯒꯤ ꯀꯔꯤ ꯄꯣꯠꯇꯣ ꯂꯧꯕꯗꯣ ꯍꯧꯖꯤꯛ ꯐꯥꯎ ꯄꯨꯔꯛꯇ꯭ꯔꯤ
ꯀꯔꯤꯖ ꯑꯣ
ꯅꯪ ꯉꯔꯥꯡ ꯅꯍꯥꯟ ꯀꯔꯤꯝ ꯃꯣꯔꯅꯤꯡꯗꯨꯔ ꯏꯚꯅꯤꯡꯗꯨꯔ ꯑꯩꯒꯤ ꯆꯦꯡ ꯆꯥꯛ ꯂꯥꯛꯄꯗ ꯑꯗꯨꯗꯒꯤ
ꯍꯤꯗꯥꯛ ꯆꯥꯈ꯭ꯔꯣ ꯅꯪꯁꯨ
ꯆꯥꯗ ꯑꯏꯗ
ꯎꯝ ꯎꯝ
ꯀꯌꯥꯕꯤꯅꯦ ꯄ
ꯄꯨꯔꯒꯦ ꯆꯥꯗꯕ꯭ꯔꯥ ꯍꯧꯖꯤ ꯍꯧ ꯁꯤ ꯆꯥꯔꯒ ꯘꯔꯤ ꯇꯣꯡꯕꯒꯨꯝꯕꯗꯣ ꯑꯩꯗꯤ ꯅꯨꯡꯉꯥꯏꯌꯦ
ꯑꯣ ꯒꯥꯔꯤ ꯇꯣꯡꯕꯗꯣ ꯅꯨꯡꯉꯥꯏꯇꯦ ꯍꯥꯏꯕꯅꯦ ꯍꯣꯏ
ꯎꯝ ꯑꯗꯨꯒꯤ ꯑꯁꯤ ꯍꯤꯗꯥꯛ ꯆꯥꯕꯒꯤ ꯑꯩ ꯑꯩꯒꯤ ꯇꯦꯠ ꯅꯕꯈꯥꯎꯒꯦ ꯇꯧꯔꯀꯣ
ꯑꯩꯒꯤꯗꯤ ꯊꯣꯛꯈ꯭ꯔꯦ ꯑꯅꯥꯎꯕ ꯃꯅꯨꯡꯗ ꯃꯊꯥꯛꯀꯤꯗꯤ ꯊꯣꯛꯇꯔꯤ ꯑꯗꯨ ꯑꯣꯏꯔꯁꯨ ꯃꯍꯥꯛꯀꯤꯒꯤꯗꯤ ꯊꯣꯛꯄ ꯍꯧꯈ꯭ꯔꯦ
ꯈꯥꯒꯤꯗꯣ ꯊꯣꯛꯀꯦ ꯇꯧꯕ ꯃꯥꯜꯂꯦ ꯅꯥ ꯑꯩ ꯕ꯭ꯔꯁꯁꯨ ꯇꯧꯗ꯭ꯔꯤꯌꯦ ꯉꯥꯏꯈꯑꯣ ꯑꯩꯒꯤ ꯑ ꯑ ꯆꯦ ꯀꯦꯁꯇ꯭ꯔꯤꯒꯤ ꯆꯥꯛ ꯆꯥꯛꯑꯒꯦ ꯁꯤꯇꯔꯤꯒꯤ ꯆꯥꯔꯒ ꯅꯨꯡꯁꯤꯠ ꯊꯣꯛꯄꯗ
ꯎꯝ
ꯎꯝ ꯀꯥꯡꯉꯥꯎꯒꯨꯝꯕ ꯆꯥꯅꯤꯡꯉꯥꯏ ꯑꯁ ꯌꯥꯔꯦ
ꯅꯪ ꯁꯦꯃꯣ
ꯀꯥꯡꯉꯥꯎꯒꯨꯝꯕ ꯔꯣꯁꯤ ꯈꯥꯟ ꯊꯥꯏꯗꯣ ꯂꯩꯌꯦ ꯄꯨꯔꯛꯀꯦ
ꯑꯁ ꯂꯩꯔꯤꯌꯦ ꯈ꯭ꯋꯥꯏꯗꯁꯨ ꯅꯍꯥꯟ ꯂꯥꯎꯕꯗꯣ ꯑꯩꯅ ꯅꯪ
ꯎꯝ ꯄꯖꯥ ꯑꯗꯨꯗꯤ ꯑꯗꯨꯝ ꯑꯗꯨꯝ ꯈꯛꯇ ꯑꯇꯣꯞꯄ ꯇꯧꯗ꯭ꯔꯣ ꯑꯗꯨ ꯑꯗꯨ ꯏꯔꯣꯟ ꯈꯛꯇ ꯇꯧꯕ꯭ꯔꯥ
ꯍꯜꯕ ꯃꯤꯆ ꯑ ꯏꯟꯖꯥꯡꯁꯨ ꯊꯣꯡꯉꯦ
ꯑꯣ ꯌꯥꯔꯦꯅꯦ ꯑꯗꯨꯗꯤ ꯂꯥꯛꯑꯒꯦ ꯇꯤꯟꯗꯣ ꯄꯥꯏꯔꯒ
ꯗꯥꯏꯅꯥꯈꯣꯏꯗꯤ ꯀ꯭ꯂꯥꯁ ꯆꯠꯈ꯭ꯔꯕ꯭ꯔꯣ
ꯈꯪꯗ ꯀ꯭ꯄꯔ ꯑ ꯑꯩꯈꯣꯏꯒꯤ ꯀ꯭ꯔꯤꯄꯔ ꯅꯥꯎꯕ ꯑ ꯀꯨꯞꯃꯗꯥ ꯅꯪꯗ ꯂꯩ ꯑꯣꯏ ꯎꯝ ꯂꯥꯛꯑꯣ ꯇꯥꯕꯔꯣ ꯀꯤꯄꯔꯗ ꯅꯕꯥꯀꯣ
ꯑ ꯇꯨꯀꯠ ꯆꯦ ꯍꯥꯏꯕꯗꯨꯗ ꯑꯍꯥꯟꯕꯗꯣ
ꯎꯝ ꯁꯨꯃꯥꯏ ꯑꯗꯨ ꯌꯥꯝ ꯐꯕꯅꯦ ꯅꯥꯕ ꯑꯗꯨꯒꯤ ꯑꯩꯈꯣꯏ ꯊꯤꯡꯝꯄꯥꯛ ꯈꯣꯏꯒ ꯆꯠꯄ ꯌꯥꯗꯦꯕ ꯑꯗꯨꯒꯤ
ꯌꯥꯝ ꯑꯍꯥꯟꯕ ꯑꯣꯏꯕ ꯃꯥꯜꯂꯦ ꯃꯥꯒꯤ ꯃꯆꯇꯣ ꯌꯦꯡꯉꯒ ꯏꯅꯔꯖꯤ ꯂꯩꯇꯕ ꯃꯥꯜꯂꯦꯗ
ꯅꯥꯕꯒꯤꯅꯦ ꯃꯥꯗꯣ ꯐꯖꯅ ꯅꯥꯕ ꯑꯗꯨꯒꯤ ꯏ ꯊꯣꯛꯔꯒ ꯅꯥꯝꯅꯦꯕ ꯃꯥꯗꯣ ꯍꯤꯗꯥꯛ ꯇꯩꯕ
ꯑꯥ
ꯑꯗꯨꯒꯤ ꯇꯝꯄꯥꯛꯔꯣꯝꯗ ꯆꯠꯀꯅꯨ ꯃꯣꯏꯒꯤ ꯀꯤꯠꯆꯟꯒꯤ ꯔꯣꯝꯗ ꯆꯠꯂꯣ ꯍꯥꯏꯕꯀꯣ ꯊꯀꯒꯦ ꯑꯁ ꯅꯨꯡꯁꯤꯠ ꯊꯣꯛꯑꯦꯍꯦ ꯎꯝ ꯐ ꯈꯪꯗ꯭ꯔꯦ ꯑꯁꯅꯪ ꯑꯩꯒꯤ ꯃꯪ ꯂꯤꯕꯤꯌꯨꯔꯥ
ꯎꯝ
ꯑꯩꯒꯤ ꯃꯥꯡꯁ ꯉꯔꯥꯡꯈꯔꯤꯔ ꯕꯣꯟꯒ ꯄꯟꯇꯤꯒ ꯏꯕꯥꯅꯤꯗꯣ ꯀꯔꯤ ꯃꯔꯝ ꯈꯠꯅꯕ ꯑꯩꯕꯨ ꯑꯩꯅ ꯄꯟꯇꯤꯕꯨ ꯄꯨꯕꯅꯦꯕ ꯑ ꯑꯗꯨꯨꯒꯤ ꯕꯅ ꯅꯨꯡꯉꯥꯏꯇꯕꯗꯣ ꯅꯨꯡꯉꯥꯏꯇꯕ ꯇꯧꯗꯤ ꯏ ꯕꯣꯏꯒꯤ ꯏꯕꯥꯅꯤꯁꯨ ꯑꯔꯒ꯭ꯌꯨ ꯇꯧꯕꯅꯦꯕ ꯑꯩ ꯃꯦꯟꯒꯣ ꯃꯨꯟꯕꯁꯨ ꯂꯩꯌꯦꯍꯦ ꯉꯁꯤꯗꯤ ꯅꯃꯤꯡꯈꯣ ꯀꯂꯦꯛꯁꯟ ꯇꯧꯗꯣꯏꯅꯦ ꯐꯖꯅ ꯆꯥꯕꯨꯡ ꯈꯣꯏꯗꯁꯨ ꯂꯩꯔꯝꯒꯅꯤ
ꯑꯣ ꯑꯗꯨ ꯑꯣꯏꯁꯨ ꯇꯜꯂꯦꯗ ꯃꯣꯏꯗꯗꯤ
ꯎ ꯍꯥꯏꯗꯤ ꯇꯟꯗꯦ ꯃꯃ ꯂꯩꯇꯔꯥꯗꯤ ꯃꯃ ꯑꯗꯨꯅꯦ ꯇꯝꯕ ꯅꯃꯥꯈꯣꯟꯗ ꯂꯩꯔꯝꯒꯅꯦ ꯇꯃꯤꯒ ꯇꯥꯔ ꯂꯩꯔꯦꯗ ꯃꯇꯥꯏ ꯃꯥ ꯑꯁꯤ ꯄꯣꯠ ꯌꯣꯟꯅꯤꯡꯉꯥꯏꯔꯣꯀꯣ ꯕꯣꯔꯥ ꯌꯥꯝ ꯄꯨꯔꯛꯄꯗꯣ
ꯈꯪꯗꯦ ꯑꯩꯈꯣꯢꯗꯤ ꯊꯣꯛꯇ꯭ꯔꯤꯕ ꯃꯄꯥꯟ ꯑꯗꯨ ꯑ
ꯌꯣꯟꯗ ꯎꯃꯜꯂꯦ ꯊꯕꯤꯁꯨ ꯀꯔꯤꯁꯨ
ꯑꯩꯗꯤ ꯕꯣꯜ ꯌꯦꯡꯗꯦ ꯅꯪꯒꯤ ꯀꯣꯜ ꯂꯥꯛꯄꯁꯨ ꯈꯪꯗꯦ
ꯑꯣ ꯑꯩꯗꯤ ꯒꯣ ꯑꯃ ꯆꯪꯕ ꯐꯥꯎ ꯌꯦꯡꯉꯦ ꯑꯅꯤ ꯆꯪꯕꯗ ꯐꯣꯜ ꯄꯤꯑꯕ ꯕꯤꯅꯤꯅ ꯆꯪꯕꯗ ꯑꯗꯨ ꯑꯃ ꯆꯪꯕ ꯐꯥꯎ ꯌꯦꯡꯉꯒ ꯑꯁ ꯇꯨꯝꯅꯤꯡ ꯋꯥꯟꯕꯒꯤ ꯑꯃꯨꯛ ꯇꯨꯝꯈ꯭ꯔꯕꯅꯦ ꯁꯔꯀꯣ ꯃ ꯁꯤꯗꯣ
ꯈꯪꯗꯦ ꯃꯄꯥꯟ ꯊꯣꯛꯇ꯭ꯔꯤꯌꯦ ꯍꯣꯏ ꯔꯨꯝ ꯃꯅꯨꯡꯗꯗꯤ ꯁꯥꯗꯌꯦ
ꯀꯕ꯭ꯔꯥ ꯑꯔꯤꯕ ꯅꯨꯡꯗ ꯇꯥꯎ ꯆꯪ꯭ꯔꯒꯀꯣ ꯇꯧꯕꯤ ꯌꯥꯕ꯭ꯔꯥ ꯌꯦꯅꯤ
ꯑꯁ ꯅꯪꯒꯤ ꯃ ꯈꯣꯟꯖꯂꯣ ꯇꯥꯈ꯭ꯔꯦ ꯃꯄꯥꯟꯗꯒꯤ
ꯑꯁ ꯑꯗꯨ ꯑꯗꯨꯗꯤ ꯑꯩ ꯂꯤ ꯇ꯭ꯔꯦꯟ ꯂꯣꯝꯗ ꯆꯠꯂꯒꯦ ꯍꯣꯔꯦꯟ ꯇꯧꯔꯗꯤ ꯐꯥꯒꯗꯕ
ꯑꯣꯝ
ꯀꯔꯤꯕ꯭ꯔꯥ ꯍ ꯄꯜꯂꯦ ꯑꯩꯗꯤ ꯑꯁ ꯌꯨꯝ ꯑꯃ ꯆꯠꯅꯤꯡꯈ꯭ꯔꯦ
ꯑ ꯍꯣꯏ ꯑꯦꯛꯖꯝꯗꯁꯨꯁꯨ ꯑꯁ ꯊꯥꯅꯤꯡꯗ꯭ꯔꯦ
ꯑꯗꯨꯅꯦ ꯂꯤꯠ ꯂꯩꯇ꯭ꯔꯔꯤ ꯏꯣꯟ ꯆꯠꯅꯤꯡꯗ꯭ꯔꯦ ꯑꯗꯨ ꯑꯁꯦꯡꯕ
ꯉꯌꯣꯖꯤꯦ ꯁꯣꯞꯄ ꯈꯣꯏꯗꯤ ꯂꯩꯇꯕ꯭ꯔꯥ ꯀꯣ ꯈꯪꯗꯕꯒꯤꯔ ꯑꯃꯨꯛ
ꯈꯪꯗꯦ
ꯏꯗꯕꯒꯦꯔ
ꯈꯪꯗꯤ ꯂꯩꯗꯕ ꯃꯥꯜꯂꯦ ꯃꯥ ꯅꯍꯥꯟ ꯁ꯭ꯤꯐꯀꯤ ꯕꯦꯒꯤ ꯊꯥꯏ ꯍꯥꯏꯕꯅꯦ
ꯑꯥ
ꯗ ꯈꯪꯗ ꯉꯥꯏ ꯇꯧꯕ꯭ꯔꯥ
ꯍꯟꯗꯛꯀꯤ ꯁꯤꯛꯁꯇꯤ ꯂꯩꯇꯕ ꯃꯥꯜꯂꯦ
ꯀꯥꯏ ꯇꯅꯤꯕꯁꯦ ꯐꯦ ꯇꯗꯤ
ꯑꯗꯨ ꯑꯗꯨꯅꯦ ꯌꯨꯝ ꯄꯥꯟꯊꯣꯛꯈ꯭ꯔꯁꯤꯔꯥ ꯈꯪꯗ꯭ꯔꯦ ꯆꯁ ꯕꯦꯛ ꯈꯅ ꯗꯕꯒꯤ ꯑꯣꯐ ꯍꯗ
ꯑ ꯎ ꯑ ꯔꯔꯤꯙꯥ ꯀꯁꯥꯔ ꯍꯥꯏꯕꯗꯣ ꯇꯪꯈꯨꯅ
ꯎꯝ ꯀꯁꯥꯔ ꯍꯥꯏꯔꯗꯤ ꯇꯪ ꯈꯔꯅꯦ ꯑꯗꯨ ꯉ ꯈꯕꯥꯅꯤ ꯅꯍꯥꯟꯁꯦ ꯏꯟꯁꯇꯥꯒ꯭ꯔꯥꯝꯗ ꯂꯨꯡꯂꯦꯟ ꯁꯣ ꯍꯥꯏꯕꯗꯣ ꯃꯥꯗꯤ ꯇꯥꯡꯈꯨꯜꯅꯦ
ꯨꯅꯦ ꯅꯍꯥ ꯑꯩꯁꯨ ꯈꯥꯡꯉꯦ ꯑꯗꯨꯗꯣ ꯑꯩꯗꯤ ꯅꯥꯒꯥꯂꯦꯟꯗꯒꯤ ꯃꯤꯔꯥ ꯈꯪꯕꯅꯦ ꯍꯟꯥꯟꯕꯅꯦꯕ
ꯅꯥꯒꯂꯦꯟꯒꯤ ꯇꯪꯈꯨꯜ ꯅꯠꯇ꯭ꯔꯣ
ꯅꯥꯒꯥꯂꯦꯟꯗ ꯂꯥꯛꯕ ꯃꯥꯜꯂꯦ ꯃꯥꯗꯣ
ꯂꯩꯔꯥ ꯂꯨꯡꯂꯦ ꯍꯥꯏꯕꯗꯣ ꯎꯝ ꯑꯈꯣꯏꯁꯨ ꯄꯪꯕ ꯈꯪꯕ ꯌꯥꯔꯝꯅꯦ ꯁꯤ ꯁꯣꯄꯦ ꯃꯤꯗꯣ ꯂꯨꯡꯂꯦꯅꯦꯕ ꯑꯗꯣ ꯃꯥꯗꯒꯤ ꯈꯪꯕ ꯌꯥ ꯅꯦꯕ ꯐꯕꯥꯅꯥꯁꯨ ꯄꯪꯉ ꯄꯪꯉꯦ ꯅꯒꯥꯂꯦꯟ ꯂꯩꯅꯤꯅ ꯍꯥꯏ
ꯃꯥ ꯅꯒꯂꯦꯟꯗ ꯂꯩꯕ ꯃꯥꯜꯂꯦꯅ
ꯈꯪꯗꯦ ꯑꯗꯨ ꯑꯣꯏꯔꯝꯅꯤ
ꯅꯍꯥꯟꯗꯣ ꯃꯥ ꯐꯣꯇꯣ ꯊꯥꯒꯠꯄ ꯃꯇꯝꯗ ꯇꯪꯈꯨꯜ ꯑꯣꯏꯔꯝꯕ
ꯃꯄꯥꯒ ꯀꯣ ꯐꯥꯗꯔꯁ ꯗꯦꯒꯤꯗꯣ
ꯑꯗꯨꯒꯤꯅꯦꯕ ꯃꯥ ꯋꯥ ꯉꯥꯡꯕꯗ ꯁꯤ ꯑꯈꯣꯏꯒꯤ
ꯎꯝ ꯎꯝ ꯎꯝ ꯅꯦ ꯑꯗꯨꯒ ꯌꯥꯝ ꯐꯩꯌꯦ ꯃꯥꯗꯣ
ꯎꯝ ꯁꯥꯛꯁꯨ ꯐꯖꯩꯅ
ꯎꯝ ꯒ꯭ꯌꯥꯟꯒ ꯇꯥꯖꯗ꯭ꯔꯦ ꯈꯣꯏꯁꯦ
ꯑꯩꯁꯨ ꯌꯥꯝ ꯇꯧꯅꯤꯡꯉꯥꯏ ꯂꯥꯏꯔꯤꯌꯦ ꯇꯜꯂꯦ
ꯌꯥꯝ ꯆꯥꯅꯤꯡꯈ꯭ꯔꯥ ꯑꯩꯗꯤ ꯃꯦꯡꯒꯣꯗꯣ
ꯑꯣ
ꯉꯔꯥꯡꯒꯤꯗꯨ ꯅꯠꯇꯣ ꯑꯩ ꯐꯤꯂꯤꯝꯃꯣꯟꯗ ꯄꯤꯗꯦ ꯒꯅꯥꯏꯂꯨꯗ ꯄꯤꯅ ꯂꯥꯛꯑꯒ ꯒꯅꯥꯏꯂꯨ ꯊꯦꯡꯅꯕ ꯑꯗꯨꯒꯤ
ꯃꯥ ꯃꯥ ꯆꯥꯕ ꯉꯝꯕ꯭ꯔꯣ
ꯂꯣꯏ ꯆꯥꯈ꯭ꯔꯦ ꯌꯥꯝ ꯍꯥꯎꯋꯤ ꯍꯥꯏ
ꯃꯥꯗꯤ ꯉꯝꯗꯦꯗ
ꯎꯝ ꯃꯥꯗꯤ ꯑꯁ ꯎꯝ ꯃꯥꯁꯦ ꯆꯥꯔꯒ ꯑꯩꯕꯨ ꯅꯪꯁꯨ ꯆꯥꯎꯋꯣ ꯑꯩꯗꯤ ꯂꯣꯏ ꯆꯥꯛꯀꯅꯤ ꯍꯥꯏꯕ ꯑꯩꯗꯤ ꯆꯥꯕ ꯂꯣꯏꯈ꯭ꯔꯦ ꯅꯪ ꯆꯥꯔꯣ ꯍꯥꯏꯕ ꯑꯈꯣꯏꯗꯤ ꯑꯃ ꯐꯥꯎ ꯂꯣꯏꯁꯤꯟꯕ ꯉꯝꯗꯦ ꯍꯥꯏꯕ ꯑꯗꯨꯗꯤ ꯍꯥꯎꯋꯦ ꯍꯥꯏꯕ ꯃꯥ ꯂꯣꯏ ꯆꯠꯊꯣꯛ
ꯎꯝ ꯐꯔꯦꯅ ꯆꯥꯕ ꯐꯪꯕꯗꯣ
ꯎꯝ ꯪ ꯁꯤ ꯀꯔꯤ ꯌꯣꯟꯗꯣꯏꯔꯣ ꯈꯪꯗꯦ ꯑꯁꯤ ꯑꯣꯔꯒꯥꯅꯤꯛꯒꯤ ꯃꯥꯜꯂꯦ ꯑꯥ ꯇꯃꯥꯏꯔꯣꯝꯒꯤ ꯄꯨꯔꯛ ꯄ꯭ꯔꯥ ꯈꯪꯗꯦ
ꯑꯣ ꯑꯦꯟꯁꯥꯡꯅꯄꯤꯔ
ꯎꯝ ꯕꯣꯔꯥ ꯕꯣꯔꯥ ꯌꯥꯝ ꯊꯝꯃꯦ
ꯑꯣ
ꯈꯪꯗꯦ
ꯇꯨꯝꯅꯤꯡꯕ ꯍꯧꯔꯦ ꯑꯃꯨꯛ ꯐꯃꯨꯡꯗ ꯑꯗꯨꯝ ꯂꯩꯕꯒꯤꯅꯦ ꯂꯩꯕꯒꯤ
ꯑꯗꯨꯅꯦ ꯆꯥꯛ ꯆꯥꯕ ꯂꯣꯏꯔꯒ ꯊꯣꯡꯒꯣꯜ ꯅꯨꯡꯕꯣꯛ ꯀꯣ ꯇꯧꯔꯒ ꯑꯁ ꯂꯎꯗ ꯆꯠꯂꯁꯤ
ꯑꯁꯊꯪ ꯋꯥꯡꯂꯣꯝꯒꯁꯨ ꯑꯁꯤ ꯍꯥꯏꯕ ꯌꯥꯕꯅꯤꯀꯣ ꯍ ꯍꯣꯏꯁꯨ
ꯑꯗꯨ ꯅꯦꯍꯣꯔꯦꯟ ꯍꯥꯏꯁꯦ ꯎꯝ ꯑꯩꯈꯣꯏꯒꯨꯝꯕꯅꯦ ꯃꯃꯥꯗꯣ
ꯎꯝ ꯑꯗꯨꯅ